ꯑꯩ ꯇꯥꯏꯀꯣ
ꯇꯥꯏꯌꯦ
ꯑꯣ ꯀ꯭ꯔꯤ ꯇꯧꯔ ꯂꯩꯕꯅꯣ ꯇꯤꯚꯤ ꯌꯦꯡ ꯗ ꯂꯩꯌꯦ ꯀꯣꯜ ꯇꯧꯔꯛꯀꯦ ꯍꯥꯏꯔꯒ ꯌꯦꯁ ꯍꯥꯏꯔꯒ ꯌꯨꯝ ꯁꯦꯡꯡ ꯁꯦꯡꯅ ꯂꯩꯕ꯭ꯔꯣ ꯅꯪꯁꯦ
ꯍꯣꯏ ꯅꯪꯉ ꯃꯇꯝ ꯑꯃꯨꯛ ꯄꯤꯗꯣꯏꯅꯤ ꯀꯩꯅ
ꯀꯔꯤ ꯏꯟꯁꯥꯡ ꯆꯥꯏꯌꯦ
ꯁꯤꯁꯦ ꯀꯩꯅꯣ ꯈꯤꯜꯍꯦꯟꯗꯔꯤꯒ ꯍꯋꯥꯏ ꯑꯁꯥꯡꯕꯒ ꯀꯩꯅꯣꯗꯣ ꯃꯃꯤꯡꯗꯣ ꯈꯪꯗꯔ ꯑꯩ ꯑꯗꯨ
ꯑꯣ ꯍꯧꯔꯝꯒꯅꯤꯅꯦ
ꯕꯤꯇꯔ ꯒꯔꯒꯤ ꯃꯁꯥ ꯈꯔ ꯑꯃ ꯑꯂꯒ ꯂ ꯑꯃ ꯂꯩꯕꯗꯣ ꯈꯪꯕ꯭ꯔꯥ
ꯑ ꯑꯗꯨ ꯁꯥꯡꯕꯗꯨꯔꯥ
ꯍꯥꯡꯗꯦ ꯃꯇꯨꯡꯨꯝ ꯇꯧꯋꯦ
ꯑꯣ ꯈꯪꯗꯦꯅꯦ ꯑꯦꯛ ꯄ꯭ꯂꯥꯟꯁꯨ ꯅꯠꯇꯕ
ꯃꯥꯗꯤ ꯍ
ꯈꯪꯗꯦ ꯑꯗꯨꯗꯤ ꯅꯤꯡꯁꯤꯡꯂꯛꯇ꯭ꯔꯦ ꯍꯣꯏ ꯆꯥꯎꯔꯦ ꯑꯩꯈꯣꯏꯁꯨ
ꯀꯩ ꯑꯦꯟꯁꯥꯡ ꯆꯥꯒꯦ
ꯑ ꯃꯁꯔꯨꯝ ꯆꯥꯏ
ꯑꯣ
ꯃꯤꯅ ꯏꯑꯥ ꯄꯨꯔꯔꯒ ꯌꯣꯟꯕꯤꯕ ꯍꯣꯏ ꯍꯧꯗꯦ ꯍꯧꯗꯤ ꯍꯧꯋꯦ
ꯑꯈꯣꯏꯗꯤ ꯁꯤꯒꯨꯝ ꯁꯤꯒꯤ ꯑꯃꯔꯛꯗꯤ ꯆꯥꯔꯦ ꯑꯗꯣ ꯆꯤꯡꯒꯤꯗꯤ ꯅꯠꯇꯦ ꯃꯊꯟꯗ ꯍꯧꯕꯗꯣ ꯑꯗꯨꯗꯤ ꯅꯠꯇꯦ ꯃꯤꯅꯥ ꯁꯦꯝꯕꯗꯣ
ꯀꯔꯤꯒꯤ ꯃꯩꯁꯔꯨꯝꯔꯥ ꯈꯪꯉꯦ ꯑꯗꯨ ꯑꯩꯅ ꯐꯥꯔꯁ ꯇꯥꯏꯝ ꯎꯕꯅꯦ ꯉꯁꯤ ꯑꯥ ꯈꯔ ꯑꯣꯔꯦꯟꯖ ꯀꯂꯔ ꯑꯣꯏꯅꯀꯣ
ꯑꯗꯨ ꯌꯥꯝ ꯍꯧꯖꯤꯛꯀꯥꯟ ꯌꯥꯝ ꯐꯥꯎꯋꯦꯗꯣ ꯃꯥ ꯌꯥꯝ ꯐꯤꯎꯋꯦ
ꯅꯪꯒꯤ ꯃꯈꯣꯟꯗꯣ ꯐꯖꯅ ꯇꯥꯗꯦ
ꯇꯥꯕ꯭ꯔꯣ
ꯍꯧꯖꯤꯛꯇꯤ ꯇꯥꯏ ꯍꯣꯏ ꯍꯧꯖꯤꯛꯇꯤ ꯇꯥꯏꯌꯦ ꯁꯦꯡꯅ ꯇꯥꯏꯌꯦ
ꯑꯗꯨꯏꯗꯤ ꯃꯨꯁꯔꯨꯝꯗꯤ ꯌꯥꯝ ꯍꯥꯎꯋꯦꯕ ꯍꯧꯖꯤꯛꯀꯥꯟ
ꯑꯣ ꯑꯣ ꯑꯗꯨ ꯅꯪ ꯈꯥꯡꯕ ꯃꯥꯜꯂꯦꯀꯣ ꯑꯩꯅ ꯍꯥꯏꯁꯦ
ꯍꯣꯏ ꯈꯪꯉꯦ ꯑꯗꯨꯕꯨ ꯆꯥꯗꯤ ꯆꯥꯗ꯭ꯔꯤ ꯌꯥꯝ ꯐꯥꯎꯋꯦ ꯃꯥꯗꯣ ꯃꯤꯁꯤꯡꯅ ꯐꯥꯎꯍꯟꯕ꯭ꯔꯥ ꯃꯥꯅ ꯐꯥꯎꯕ꯭ꯔꯥ ꯈꯪꯗꯦ
ꯃꯤꯁꯤꯡꯅ ꯐꯥꯎꯍꯟꯕ ꯃꯥꯜꯂꯦꯗ ꯑꯩꯈꯣꯏꯗꯨꯁꯨ ꯃꯤꯅ ꯑꯗꯨꯝ ꯌꯣꯟꯔꯛꯄ ꯀꯣ ꯑꯥ ꯈꯪꯗꯦ ꯐꯖꯅ ꯆꯥꯗꯦ ꯑꯩꯗꯤ ꯉꯔꯥꯡꯒꯤ ꯉꯥ ꯏꯟꯁꯥꯡꯁꯨ ꯂꯩꯕꯅꯤꯅ ꯉꯔꯥꯡꯒꯤꯅ ꯄꯨꯛꯅꯤꯡ ꯆꯥꯡꯅ ꯆꯥꯈ꯭ꯔꯕꯒꯤ ꯑꯗꯨ ꯍꯥꯎꯋꯦ ꯍꯥꯏꯕ ꯉꯝꯗꯦ ꯈꯪꯗꯦ
ꯑꯩꯁꯨ ꯆꯥꯕ ꯀꯤꯌꯦ ꯗꯨꯝ
ꯑꯩꯁꯨ ꯈꯔ ꯑꯗꯨꯒꯨꯝꯕ ꯄꯨꯛꯅꯤꯡ ꯆꯪꯅꯕ ꯂꯩꯕꯀꯣ ꯑꯗꯨꯒꯤ
ꯑꯩꯗꯤ ꯑꯗꯨ ꯆꯦꯡꯒꯨꯝꯗꯣ ꯆꯥꯕꯣ ꯇꯜꯂꯦ ꯀꯤꯌꯦ
ꯎꯝ
ꯆꯥꯕ ꯌꯥꯒꯤꯗꯧꯕꯒ ꯃꯥꯟꯗꯦ
ꯑꯣ ꯃꯁꯥ ꯃꯁꯥ ꯌꯦꯡꯔꯒ ꯃꯥꯟ ꯗꯦ ꯑꯩꯒꯤꯁꯨ ꯑꯗꯨ ꯆꯥ ꯇ꯭ꯔꯥꯏꯗꯤ ꯇꯧꯗꯤ ꯇꯧꯋꯦ ꯑꯗꯨ ꯑꯣꯏꯔꯁꯨ ꯀꯣ ꯈꯔ ꯇꯦꯁꯗꯣ ꯑꯩꯅ ꯈꯪꯍꯧꯗꯕꯗ ꯑꯗꯨꯝ ꯂꯣꯏꯈ꯭ꯔꯕ ꯆꯥꯅꯤꯡꯗꯕꯒꯤ ꯑꯩꯈꯣꯏꯒꯤ ꯃꯤ ꯌꯨꯝꯗꯤ ꯍꯥꯎꯋꯦ ꯍꯥꯏꯌꯦꯗ ꯑꯣ ꯈꯪꯗꯦꯅꯦ ꯆꯠꯅꯤꯡꯗꯦꯗ ꯁꯤꯒꯨꯝꯕ ꯊꯦꯡꯅꯤꯡꯉꯥꯏ ꯑꯩ ꯈꯣꯏ ꯃꯁꯔꯨꯝꯅ ꯕꯦꯁꯅꯦ ꯑꯥ ꯆꯤꯡꯗ ꯂꯩꯕꯗꯣ ꯅꯪ ꯈꯪꯔꯝꯒꯅꯤ ꯑꯩꯅ ꯍꯥꯏꯕꯗꯣ
ꯑꯩꯁꯨ ꯑꯗꯨꯒꯨꯝꯕꯗꯣ ꯊꯤꯕ ꯆꯠꯅꯤꯡꯉꯤ
ꯑꯣ ꯍꯣꯏ ꯑꯗꯨꯒꯨꯝꯕꯗꯤ ꯊꯤꯕ ꯆꯠꯄ ꯅꯨꯡꯉꯥꯏꯕꯅꯤ ꯍꯣꯏ
ꯕꯨꯗꯤ ꯀꯤꯕ
ꯑꯩꯁꯨꯅꯦ ꯃꯄꯥꯟ ꯆꯠꯅꯤꯡꯂꯁꯨ ꯂꯤꯟꯕꯨ ꯀꯤꯃꯟꯕꯒꯤꯀꯣ
ꯎꯝ
ꯑꯗꯨꯝ ꯇꯣꯛꯈ꯭ꯔꯥꯕꯅꯤ
ꯗꯨꯗꯤ ꯀꯔꯤ ꯀꯔꯤ ꯇꯧꯅꯤ ꯌꯨꯝ ꯂꯩꯒꯗ꯭ꯔꯣ
ꯑꯥ ꯉꯁꯤꯗꯤ ꯌꯨꯝꯗ ꯂꯩꯒꯅꯤ ꯈꯣꯏ ꯊꯕꯛ ꯂꯩꯇꯦꯗ ꯄꯨꯊꯥꯔꯒꯥ ꯎꯝ ꯍꯜꯂꯣ ꯂꯩ
ꯑꯩꯁꯨ ꯊꯕꯛ ꯑꯩꯁꯨ ꯊꯕꯛꯕꯨꯗꯤ ꯂꯩꯇꯦ ꯌꯥꯝ ꯂꯥꯏꯕ ꯃꯥꯟꯗ꯭ꯔ ꯑꯩꯒ ꯋꯥꯉꯥꯡꯗꯣ
ꯅꯪꯅ ꯍꯧꯖꯤꯛ ꯐꯖꯅ ꯆꯤꯡꯊꯣꯛꯐꯝ ꯃꯥꯜꯂꯦꯅꯦ
ꯐꯩꯀꯣ ꯍꯥꯏ ꯏꯀꯥꯏꯕꯨ ꯏꯀꯥꯏ
ꯅꯪꯁꯨ ꯑꯁꯤ ꯂꯣꯏꯅꯃꯛ ꯆꯤꯡꯊꯣꯛꯔꯕ ꯑꯃꯨꯛꯀ ꯐ꯭ꯔꯤꯗ ꯐꯝꯔꯒ ꯋꯥꯔꯤ ꯁꯥꯒꯅꯤ ꯍꯥꯏꯌꯤꯅꯦ ꯀꯣ ꯅꯪꯒꯤ ꯃꯣꯠꯇꯣꯗꯣ ꯉꯁꯤꯒꯤ ꯎꯝ
ꯗꯨꯅꯤ ꯋꯥꯏ ꯁꯤꯠꯄꯒꯨꯝꯕꯗꯨꯗꯤ ꯊꯕꯛꯅꯤ ꯍꯥꯏꯅ ꯄꯟꯅꯤꯡꯉꯥꯏ ꯂꯩꯇꯦꯗ
ꯅꯪꯒꯤꯗꯤ ꯂꯩꯇꯕ꯭ꯔꯥ ꯂꯩꯔꯤꯕ꯭ꯔꯥ ꯋꯥꯔꯤ ꯁꯥꯅꯤꯡꯉꯥꯏ ꯑꯣ ꯑꯣ ꯁꯨ ꯃꯤꯅ ꯀꯣꯜ ꯀꯣꯜ ꯇꯧꯔꯛꯄ ꯉꯥꯏꯕꯗ ꯉꯥꯏꯔꯤꯀꯣ ꯑꯗꯨꯗꯤ ꯀꯣ ꯎꯝ ꯅꯪꯁꯨ ꯇꯝꯄꯥꯛꯒ ꯂꯩꯕ꯭ꯔꯥ
ꯍꯣꯏ ꯇꯝꯄꯥꯛꯇꯅꯦ ꯅꯪꯗꯤ
ꯎꯝ ꯑꯩꯁꯨꯅꯦ
ꯑꯣ ꯀꯔꯤ ꯇꯧꯔꯤꯕ ꯅꯪꯗꯤ ꯑꯩ ꯂꯥꯏꯔꯤꯛꯗꯤꯜ ꯂꯣꯏꯔꯦ
ꯑꯣ ꯑꯥ ꯆꯞ ꯃꯥꯟꯅꯩꯗ
ꯅꯪꯗꯤ ꯑꯣ
ꯂꯣꯏꯔꯦ ꯑꯩꯁꯨ ꯑꯗꯨꯝ ꯑꯩꯈꯣꯏ ꯍꯧꯖꯤꯛ ꯐ꯭ꯔꯤ ꯂꯩꯕꯒꯤ ꯀꯣꯏꯔꯛ ꯀꯣꯏꯔꯛꯄ ꯍꯥꯏꯕ ꯇꯥꯔꯦ
ꯎꯝ ꯅꯪꯗꯤ ꯀꯃꯥꯏ ꯂꯥꯏꯔꯤꯛ ꯄꯥꯔꯒ ꯂꯩꯕ꯭ꯔꯣ
ꯂꯥꯏꯔꯤꯛ ꯄꯥꯗꯦ ꯑꯩ ꯀꯩꯅꯣ ꯇꯦꯂꯔꯤꯡꯒꯤ ꯀꯣꯔꯁ ꯆꯠꯊꯔꯤ ꯑꯗꯨꯒꯤ
ꯑꯣ ꯅꯨꯡꯉꯥꯏꯅꯤ
ꯈꯪꯗꯦꯗ ꯄꯩꯁꯥ ꯌꯥꯝ ꯆꯪꯉꯤ ꯀꯣꯛ ꯉꯥꯎꯋꯤ
ꯑꯣ ꯑꯗꯨꯗꯖꯨ ꯄꯩꯁꯥ ꯌꯥꯝ ꯆꯪꯕ꯭ꯔꯥ
ꯍꯣꯏ ꯊꯥꯎ ꯈꯨꯗꯤꯡ ꯊꯤꯕꯅꯦ ꯄꯩꯁꯥ ꯊꯥꯎ ꯈꯨꯗꯡ ꯊꯤꯕꯈꯛ ꯅꯠꯇꯦ ꯐꯤ ꯌꯥꯝ ꯌꯥꯝ ꯆꯪꯉꯦꯕ ꯐꯤ ꯂꯧꯕꯗꯣ
ꯎꯝ
ꯑꯗꯨꯒꯤ ꯊꯥꯗ ꯂꯤꯁꯤꯡ ꯃꯉꯥ ꯇꯔꯨꯛ ꯇꯔꯦꯠꯇ ꯆꯠꯄꯅꯤ
ꯂꯤꯁꯤꯡ ꯃꯉꯥ ꯇꯔꯨꯛ ꯇꯔꯦꯠ ꯑꯥ ꯆꯥꯅꯤꯉꯥꯏꯁꯨ ꯅꯠꯇꯕ ꯑꯐꯤꯒ ꯑꯗꯨ ꯉꯥꯛꯇ ꯑꯣ
ꯆꯥꯅꯤꯉꯥꯏꯒꯨꯝꯕꯗꯤ ꯈꯣꯏꯆꯦ ꯈꯣꯏꯅ ꯇꯧꯕꯅꯤꯅ ꯀꯣ ꯑꯩ ꯀꯣꯔꯁꯦ ꯊꯥ ꯇꯔꯨꯛꯀꯤ
ꯎꯝ
ꯑꯈꯣꯏꯗꯤ ꯔꯦꯟꯗ ꯅꯠꯇꯦꯕ ꯂꯩꯕ ꯊꯥ ꯑꯍꯨꯝ ꯍꯦꯟꯒꯜꯂꯦ ꯃꯔꯤ ꯁꯨꯔꯅꯤ
ꯑꯣ ꯑꯗꯨꯗꯤ ꯂꯣꯏꯔꯅꯤꯅꯦ
ꯍꯣꯏ ꯂꯣꯏꯔꯅꯤ ꯃꯔꯤ ꯇꯪꯅꯤ
ꯌꯥꯝꯗꯤ ꯈꯪꯔꯕꯅꯤ ꯑꯗꯨꯗꯤꯀꯣ ꯇꯦꯂꯔꯤꯡ
ꯕꯨꯛꯀꯤꯗꯤ ꯍꯧꯖꯤꯛ ꯅꯨꯄꯥꯒꯤ ꯅꯨꯄꯥꯒꯤ ꯀꯩꯅꯣ ꯐꯣꯔꯃꯦꯜ ꯂꯣꯡꯄꯦꯟꯀꯣ
ꯎꯝ
ꯅꯨꯄꯥꯒꯤ ꯐꯣꯔꯃꯦꯜ ꯄꯦꯟ ꯁꯤꯖꯤꯟꯅꯔꯦ ꯑꯗꯨ ꯄꯥꯏꯕ ꯂꯣꯏꯔꯗꯤ ꯕꯣꯛꯀꯤꯗꯤ ꯂꯣꯏꯔꯦ ꯑꯇꯩ ꯕꯨꯛꯀꯤ ꯅꯠꯇꯕꯀꯣ
ꯎꯝ
ꯕꯨꯀꯦ ꯅꯠꯇꯕ ꯍꯧꯔꯅꯤ
ꯅꯪꯒꯤ ꯕꯒ꯭ꯔꯣꯝꯌꯗꯦ
ꯀꯔꯤ ꯇꯧꯕ꯭ꯔꯥ
ꯇꯥꯏ ꯇꯥꯏ ꯇꯧꯔꯣ ꯂꯩꯕꯗꯨ
ꯍ ꯈ꯭ꯣꯏꯗꯤ ꯁꯤ ꯈꯛꯇꯅꯦ
ꯀꯅꯥ ꯀꯅꯥ ꯂꯩꯒꯦ ꯅꯣꯏꯗꯤ
ꯑꯩꯈꯣꯏ ꯃꯤ ꯑꯃꯒ
ꯅ ꯌꯨꯝ ꯔꯛꯔ ꯅꯠꯇ꯭ꯔꯒ ꯌꯨꯝ ꯑꯣꯏꯅ ꯂꯩꯕꯅ
ꯎꯝ ꯅꯠꯇꯦ ꯔ ꯅꯠꯇꯦ ꯄ ꯃꯖꯟ
ꯕꯔꯥ ꯂꯩꯕꯁꯤꯡꯗꯤ ꯌꯥꯝ ꯋꯥꯔꯝꯃꯤ
ꯍꯣꯏ ꯌꯥꯝꯃꯣꯔꯃꯣꯅꯤ
ꯚꯔꯥꯒꯤꯁꯨ ꯍꯣꯏ ꯚꯔꯥꯒꯤꯁꯨ ꯆꯥꯅꯕꯁꯨꯩ ꯀꯩꯅꯣ ꯌꯥꯝ ꯆꯥꯡꯕꯅꯤꯅꯀꯣ
ꯍꯣꯏ ꯍꯣꯏ ꯑꯗꯨꯅ
ꯌꯨꯝꯗꯒꯤ ꯃꯄꯥꯟ ꯊꯣꯛꯈ꯭ꯔꯗꯤ ꯁ ꯂꯨꯄꯥ ꯑꯃ ꯐꯥꯎ ꯂꯨꯏ ꯍꯥꯏꯗꯨꯣꯏꯅꯤ
ꯑꯗꯨꯅꯦ ꯇꯥꯟꯐꯝ ꯂꯩꯇꯕꯒ ꯀꯣ ꯍꯁꯦ ꯋꯥ
ꯇꯥꯂꯁꯨ ꯑꯃꯨꯛ ꯄꯩꯁꯥꯗꯣ ꯑꯩꯈꯣꯏꯅ ꯋꯥꯕꯗꯨꯒ ꯀꯩꯅꯣ ꯇꯧꯗꯦꯕ
ꯎꯝ ꯃꯥꯅꯦ
ꯕꯤꯔꯥ ꯊꯥꯏ ꯆꯥꯗ꯭ꯔꯗꯤ ꯌꯥꯗꯕ ꯆꯥꯅꯤꯉꯥꯏ ꯁꯨꯔꯁꯨ ꯄꯩꯁꯥꯗ ꯂꯥꯛꯄꯗ ꯑꯩꯈꯣꯏꯅ ꯋꯥꯕꯤꯕꯗꯨꯒ
ꯄꯩꯁꯥꯗꯤ ꯍꯦꯛ ꯂꯧꯔꯒ ꯍꯦꯛ ꯆꯠꯂꯤꯅꯦ
ꯇꯞꯄꯗꯨ ꯋꯥꯏꯕꯤꯕꯒꯦꯔ ꯀꯔꯤꯒꯔꯤ ꯍꯦꯛ ꯂꯥꯛꯑꯕ ꯀꯥꯏ ꯀꯥꯏ ꯆꯠꯄꯅꯣ ꯈꯪꯗꯦ ꯂꯥꯛꯅꯤꯡꯉꯥꯏ ꯃꯐꯝꯗꯤ ꯂꯩꯇꯦ
ꯑꯗꯨꯦ ꯎ ꯂꯥꯛꯅꯤꯡꯉꯥꯏ ꯃꯐꯝꯐꯝꯁꯨ ꯂꯩꯇꯕ ꯑꯗꯨ ꯂꯥꯛꯄ ꯀꯥꯟꯗꯗ ꯊꯨꯅ ꯆꯠꯄꯗꯣ ꯉꯁꯤ ꯂꯥꯛꯑꯦ ꯍꯌꯦꯡ ꯎꯗ꯭ꯔꯦ
ꯑꯗꯗꯤ ꯉꯁꯤ ꯂꯥꯛꯑꯒ ꯉꯁꯤꯁꯨ ꯎꯗꯦꯅ
ꯆꯠꯅꯤꯡꯉꯥꯏ ꯃꯐꯝꯅ ꯍꯥꯟꯕꯅꯤꯅ
ꯎꯝ ꯅꯪꯗꯤ ꯑꯁꯤꯖ ꯋꯥꯔꯤ ꯁꯥꯕ ꯀꯨꯏꯔꯕ꯭ꯔꯥ
ꯁꯥꯗ꯭ꯔꯤꯗ ꯀꯣꯏꯗ꯭ꯔꯤ ꯍꯞꯇꯥ ꯑꯃꯒꯨꯝꯕꯗꯤ ꯑꯣꯏꯔꯝꯒꯅꯤ
ꯑꯣ ꯑꯣ ꯍꯥꯏꯅꯦ
ꯑꯩꯗꯣ ꯕꯤꯠ ꯂꯩꯗꯕ
ꯎꯝ ꯂꯩꯗꯤ ꯂꯩꯇꯕꯅꯦ ꯑꯗꯨ ꯑꯣꯏꯔꯁꯨ ꯅꯨꯡꯉꯥꯏꯗ
ꯅꯪꯗꯤ
ꯑꯩꯗꯤ ꯑꯩ ꯁꯨꯅꯦ ꯇꯨ ꯋꯤꯛꯁꯀꯨꯝꯕꯅꯤ ꯁꯨꯔꯤꯗ
ꯎꯝ
ꯅꯪ ꯑꯗꯨꯝ ꯔꯤꯁꯤꯚ ꯇꯧꯕ ꯌꯥꯔꯝꯒꯅꯤꯀꯣ
ꯍꯣꯏ
ꯑ ꯑꯗꯨ
ꯏꯃꯥꯟꯅꯕꯤ ꯑꯩꯈꯣꯏꯒ ꯑꯩꯒꯤ ꯀꯥꯖꯤꯟꯒ ꯑꯩꯗꯤ ꯑꯗꯨꯝ ꯋꯥꯔꯤ ꯁꯥꯕꯅꯦ
ꯑꯣ ꯑꯣ ꯑꯩ ꯑꯥ ꯅꯪ ꯐ꯭ꯔꯤ ꯑꯣꯏꯕꯀꯥꯟꯗ ꯍꯥꯏꯔꯛꯑꯣ ꯇꯧꯔꯥꯛꯀꯦ ꯍꯧꯖꯤꯛ ꯍꯧꯖꯤꯛꯀꯤ ꯏꯃꯥꯟꯅ ꯄꯤ ꯑꯃ ꯀꯣꯜ ꯇꯧꯔꯒ ꯂꯩꯕ ꯑꯗꯨ ꯑꯁꯤ ꯀꯣꯗꯤ ꯂꯣꯏ ꯂꯣꯏꯁꯦ
ꯅꯣꯏꯕꯤꯁꯦ
ꯅꯪ ꯐ꯭ꯔꯤ ꯂꯩꯔꯦ ꯍꯥꯏꯔ ꯗꯤ ꯑꯩꯉꯣꯟꯗ ꯍꯥꯏꯊꯔꯛꯑꯣ
ꯊꯥꯔꯛꯀꯦ ꯊꯥꯔꯛꯀꯦ ꯅꯪꯉꯣꯟꯗ ꯊꯥꯔꯛꯇ꯭ꯔꯗꯤꯀꯣ ꯅꯪꯉꯣꯟꯗ ꯊꯥꯒꯇ꯭ꯔꯦꯗꯤ ꯀꯅꯥꯗ ꯊꯥ
ꯌꯥꯝ ꯅꯨꯡꯉꯥꯏꯅꯦ ꯅꯪꯗꯤ ꯐꯨꯠꯕꯣꯜ ꯌꯦꯡꯗ꯭ꯔꯣ
ꯌꯦꯡꯗꯦ ꯇꯨꯝꯁꯤꯠ ꯐꯥꯗꯦ ꯑꯗꯨꯒꯨꯝꯕꯗ ꯌꯦꯡꯕ ꯉꯝꯗꯦ ꯑꯩꯈꯣꯏꯆꯦꯒꯤ ꯃꯆꯥ ꯑꯅꯤꯁꯨ ꯁ꯭ꯀꯨꯜ ꯆꯠꯂꯤꯕ ꯑꯩꯈꯣꯏꯆꯦ ꯑꯩꯈꯣꯏꯗꯤ ꯂꯩꯇꯕꯅꯤꯅꯀꯣ ꯃꯣꯏꯅꯤꯒꯦꯁ ꯁ꯭ꯀꯨꯜ ꯆꯠꯅꯕꯗꯣ ꯑꯩꯅ ꯇꯧꯔꯤꯅꯦꯕ ꯑꯩꯈꯣꯏꯕꯨ ꯕꯣꯛꯁꯨ ꯂꯩ ꯑꯗꯨꯕꯨ ꯃꯥꯗꯤ ꯃꯁꯥ ꯁꯣꯟꯕꯅꯤꯅ
ꯎꯝ ꯑꯣ ꯑꯣ ꯑꯣ ꯑꯗꯨ ꯅꯪꯅ ꯍꯦꯜꯞ ꯇꯧꯕ ꯃꯥꯜꯂꯦꯅꯦ
ꯍꯣꯏ ꯑꯩꯈꯣꯏꯁꯦ ꯑꯩꯈꯣꯏ ꯂꯩꯗꯕꯅꯤꯅ ꯑꯩꯅ ꯇꯧ ꯑꯗꯨ ꯏꯝꯕꯣꯜꯗ ꯌꯦꯡꯉꯗꯤ ꯑꯩꯈꯣꯏ ꯆꯥꯛ ꯆꯥꯗ꯭ꯔꯦ ꯁꯀꯨꯒꯥ ꯆꯠꯇ꯭ꯔꯦ ꯑꯗꯨꯗꯤ
ꯂꯣꯏꯟꯃꯛ ꯐꯔꯛ ꯇꯥꯒꯦꯅꯤ ꯅꯪ ꯐꯨꯠꯕꯣꯜ
ꯑꯗꯨꯅꯦ ꯑꯗꯨꯒꯤ ꯌꯦꯡꯗ꯭ꯔꯦ ꯑꯗꯨꯕꯨ ꯍꯦꯛ ꯍꯧꯒꯠꯂꯦꯗꯤ ꯑꯩꯅ ꯑꯩꯅ ꯄꯥꯝꯕ ꯊꯤꯝꯗꯣ ꯊꯣꯛꯑꯗꯤ ꯑꯇꯩꯗꯨ ꯇꯧꯗꯦ
ꯎꯝ
ꯍꯦꯛ ꯍꯧꯒꯠꯄꯒ ꯀꯅꯥꯅ ꯉꯝꯕ꯭ꯔꯥ ꯍꯥꯟꯅ ꯌꯦꯡꯉꯦ
ꯎꯝ ꯑꯗꯨꯅꯦ ꯑꯩꯁꯨ ꯌꯦꯡꯗꯕ ꯀꯥꯟꯅꯕ ꯑ ꯌꯦꯡꯕꯅꯤ ꯃꯔꯛ ꯃꯔꯛꯇꯥ ꯂꯣꯏꯅ ꯃꯥ ꯁꯦꯔ
ꯑꯩꯒꯤꯗꯤ ꯍꯤꯡꯔꯤ
ꯑꯃ ꯃꯥꯂꯦ
ꯑꯃꯅꯤ ꯍꯌꯦꯡ ꯅꯨꯡꯁꯤꯅ ꯉꯁꯤꯅꯗꯕ ꯍꯌꯦꯡ ꯊꯣꯛꯀꯅꯤ
ꯎꯝ ꯐꯉꯦ ꯐꯪꯉꯦ
ꯃꯤꯅ ꯄꯥꯝꯅꯗꯕꯗꯣ ꯄꯥꯝꯅꯗꯕ ꯍꯥꯏꯕ ꯇꯥꯔꯦ